ꯄꯥ ꯄꯝ ꯍꯜꯂꯣ ꯇꯥꯔꯕꯣ ꯇꯥꯔꯦ ꯑꯁ
ꯄꯨꯔꯥ ꯕꯦꯔꯥꯅꯤ
ꯑꯁ ꯄꯥꯕꯨ ꯄꯥꯈꯠꯂꯤ ꯀꯞꯀꯦꯕꯨ ꯇꯧꯏ ꯒꯟ ꯎꯝ ꯀꯩꯅꯣ ꯇꯧꯗ꯭ꯔꯣ ꯍꯜꯂꯣ ꯍꯥꯏꯃꯟꯕꯩ ꯀꯩꯅꯣ ꯇꯧꯔꯛꯄ ꯇꯥꯃꯜꯂꯛꯇꯕꯩ ꯍꯜꯂꯒ ꯑꯃꯨꯛ ꯇꯧꯕꯗꯣ ꯑꯗꯨꯝ ꯌꯥꯕ꯭ꯔꯣ ꯍꯜꯂ ꯑꯗꯨꯝ ꯑꯃꯨꯛ ꯇꯧꯕ ꯌꯥꯕ꯭ꯔꯣ
ꯀꯣꯟꯅ ꯄꯥꯏꯔꯒꯦ ꯀꯟꯅꯥ ꯏꯇꯩ ꯐꯣꯟ ꯇꯧꯔꯛꯑꯦ
ꯍꯜꯂ ꯑꯃꯨꯛ ꯇꯧꯕ ꯌꯥꯕ꯭ꯔꯣ
ꯀꯔꯤ ꯍꯜꯂ ꯑꯃꯨꯛ ꯇꯧ ꯌꯥꯕꯅꯦ ꯍꯥꯏꯗꯤ
ꯀꯣꯜ ꯇꯧꯌꯥ ꯀꯣꯜꯗꯣ ꯑꯃꯨꯛ ꯍꯥꯏꯗꯤ ꯍꯟꯗꯛꯀ ꯅꯪ ꯃꯉꯥ ꯁꯨꯔꯅꯤꯗꯅ
ꯑꯥ
ꯑꯗꯣ ꯑꯃꯨꯛ ꯑꯗꯨꯝ ꯍꯥꯏꯗꯤ ꯍꯧꯖꯤꯛꯀꯤꯗꯣ ꯌꯥꯒꯤꯗ꯭ꯔꯦꯗꯅ ꯃꯨꯠꯊꯠꯂꯒ ꯑꯃꯨꯛꯀ ꯍꯜꯂ ꯇꯧꯕꯗꯣ ꯑꯗꯨꯝ ꯌꯥꯔꯦ ꯌꯥꯕ꯭ꯔꯥ ꯅꯠꯇ꯭ꯔꯕ ꯌꯥꯏꯌꯦ ꯑꯣ ꯑꯅꯧꯕ ꯑꯃ ꯇꯧꯗꯣꯏ ꯅꯠꯇꯅ ꯍꯥꯟꯅꯩꯗꯨ ꯑꯗꯨꯝ ꯆꯪꯉ ꯇꯧꯗꯣꯏ ꯅꯠꯇ꯭ꯔꯣ ꯍꯥꯟꯅꯒꯤꯗꯨ ꯅꯨꯅꯝ ꯑꯅꯧꯕ ꯑꯗꯨꯝ ꯇꯧ ꯑꯣ ꯏꯍꯦ ꯏꯍꯦ ꯑꯩꯗꯤ ꯌꯥꯗ꯭ꯔꯕ ꯑꯩ ꯌꯥꯔꯣꯏꯗ꯭ꯔ ꯈꯜꯂꯨꯔꯦ ꯍꯥꯏꯗꯤ ꯃꯉꯥ ꯁꯨꯒ꯭ꯔꯗꯤ ꯅꯝꯖꯤꯡ ꯍꯥꯏꯗꯤ ꯃꯣꯏ ꯑꯗꯨꯝꯇꯧ ꯕꯤ ꯃꯣꯏꯗꯤ ꯑꯗꯨꯝ ꯅꯝꯈ꯭ꯔꯦ ꯆꯠꯈ꯭ꯔꯦꯗꯅ ꯆꯠꯈꯤꯗꯕ ꯑꯣꯏꯗꯤ ꯐꯕ ꯑꯗꯨꯏ ꯍꯥꯏꯔꯗꯤ ꯇ꯭ꯔꯥꯟꯁꯀ꯭ꯔꯤꯞꯁꯟꯒꯤꯗꯅ ꯇ꯭ꯔꯥꯟꯁ꯭ꯀ꯭ꯔꯤꯞꯁꯟꯒꯤꯗꯨꯅꯥ ꯑꯃꯨꯛꯅꯦ ꯏꯂꯣꯏꯔꯀꯥꯟꯗꯁꯨ ꯑꯃꯨꯛ ꯁꯦꯝꯗꯣꯛꯄꯩ ꯃꯇꯝ ꯄꯤꯕꯅꯦꯕ ꯌꯥꯡꯈꯩ ꯌꯥꯡꯈꯩꯗꯣ ꯁꯝꯃꯤꯠ ꯇꯧꯗ꯭ꯔꯤꯉꯩꯒꯤꯗꯤ ꯑꯗꯨꯝ ꯊꯝꯃꯤ ꯂꯩꯔꯤꯗꯣꯏꯅꯦꯕ꯫ ꯑꯣꯅ ꯐꯩꯌꯦ ꯅꯠꯇ ꯁꯤꯗꯤ ꯑꯗꯨꯝ ꯍꯥꯏꯗꯤ ꯇꯞꯇꯥꯏ ꯍꯌꯦꯡ ꯁꯣꯏꯕ ꯌꯥꯎꯈ꯭ꯔꯗꯤ ꯌꯦꯡꯉ‌ꯣꯅ ꯍꯥꯏ ꯁꯦꯝꯗꯣꯛꯅꯤꯡꯕꯗꯣ꯫
ꯀꯩꯅꯣ ꯇꯧꯏꯁꯤꯕꯨ꯫
ꯇꯥꯕ꯭ꯔꯣ
ꯍꯜꯂꯣ
ꯇꯥꯏꯌꯦ
ꯃꯈꯣꯏ ꯃꯃꯥꯊꯟꯗꯅꯦ ꯐꯣꯟ ꯇꯧꯁꯤꯟ ꯂꯩ ꯂꯦꯝꯃꯤꯕ
ꯑꯁ ꯕꯦꯔ‌ꯥꯅ‌ꯦ
ꯕꯤꯔꯥꯅꯤꯅ
ꯃꯝꯖꯤꯜꯂ‌ꯦ
ꯃꯊꯣꯡ ꯃꯔꯝ ꯑꯝ ꯃꯑꯣꯡ ꯈꯪꯗꯦꯅ ꯇꯧꯔꯤꯃꯦꯗ ꯇꯧꯏꯁꯦ
ꯅꯪ ꯍꯣꯔꯦꯟ ꯆꯥꯛꯀꯩꯀꯩ ꯑꯩ ꯉꯥꯏꯍꯥꯛ ꯍꯣꯔꯦꯟ ꯊꯕꯛ ꯉꯥꯛꯇꯪ ꯇꯧꯔꯨꯒꯦꯕꯀꯣ ꯅꯨꯡꯗꯥꯡ ꯋꯥꯏ ꯌꯥꯆꯪꯉꯛ ꯄꯒꯤ ꯑꯗꯨꯒ ꯑꯃꯨꯛ ꯇꯧꯔꯛꯀꯦ
ꯍꯣꯏ ꯍꯣꯏ ꯅꯪ ꯍꯣꯔꯦꯟ ꯆꯥꯛꯆꯥ ꯇꯣꯛꯑꯒ ꯇꯧꯔꯛꯑꯣ ꯑꯗꯨꯝ ꯑꯩꯕꯨꯗꯤ ꯑꯗꯨꯝ ꯍꯥꯡꯉꯦ
ꯍꯣꯏ ꯍꯣꯏ ꯑꯁ ꯕ‌ꯦꯔꯥꯅꯤꯗ ꯇꯧꯔꯤꯁ
ꯋꯥꯗꯨꯝ ꯋꯥꯏꯗ
ꯑꯩꯈꯣꯏ ꯀꯔꯤꯅꯣ ꯑꯇꯣꯞꯄ ꯂꯩꯇ꯭ꯔꯕ ꯇꯧꯔꯤꯁꯤꯕꯨ ꯑꯇꯣꯞꯄ ꯀꯩꯀꯩ ꯇꯧꯅꯉꯥꯏ ꯊꯕꯛ ꯂꯩꯔꯤꯒꯦ ꯑꯩꯈꯣꯏꯁꯦ
ꯑꯇꯣꯞꯄ ꯇꯧꯅꯉꯥꯏ ꯊꯕꯛ ꯑꯝꯇ ꯂꯩꯇꯦ
ꯅꯪ ꯐꯤ ꯁꯥꯗꯣꯏꯔꯣ
ꯐꯤ ꯁꯥꯗꯣꯏꯅꯤ ꯃꯩ ꯂꯥꯛꯇꯦ ꯍꯥꯏꯕ
ꯏꯍꯦ
ꯑꯩꯅꯗꯤꯅꯦ ꯐꯤꯒꯁꯦ ꯉꯁꯤ ꯂꯣꯏꯁꯤꯜꯂꯒ ꯍꯌꯦꯡ ꯀꯛꯀꯦꯅ ꯈꯟꯕꯅꯦ ꯌꯥꯗꯦ ꯀꯩꯅꯣ ꯈꯣꯡꯗ꯭ꯔꯨꯝ ꯑ ꯃꯀꯨ ꯑꯅꯧꯕ ꯃꯆꯨ ꯍꯥꯏ
ꯍ ꯌꯥꯝ ꯐꯖꯅ ꯅꯪꯗꯤ ꯑꯗꯨꯝ ꯁꯥꯟꯅ ꯁꯦꯠꯅ ꯅꯁꯥꯅ ꯇꯧꯔ ꯇꯧꯔ ꯁꯦꯠꯆꯔꯃꯅꯤ ꯑꯦ ꯂꯥꯏ ꯍꯔꯥꯎꯕꯩ ꯋꯥꯡꯈꯩ ꯑꯗꯨꯝꯕꯗꯤ ꯁꯥꯕ꯭ꯔꯥ
ꯑꯥ ꯑꯩꯈꯣꯏꯆꯦꯅ ꯍꯥꯟꯅꯗꯤ ꯁꯥꯔꯝꯕꯅꯦ ꯑꯗꯣ ꯍꯧꯖꯤꯛꯄꯨꯗꯤ ꯁꯥꯗꯦ
ꯑꯣ ꯅꯪ ꯅꯨꯡꯉꯥꯏꯖꯔꯝꯅꯤꯕ ꯅꯁꯥꯟ ꯁꯥ ꯁꯥ ꯁꯦꯠꯆꯔꯝꯃꯅꯤ ꯍꯧꯖꯤꯛꯇꯤ
ꯀꯔꯥꯏꯗꯩ ꯍꯟꯗꯛꯇꯅꯤꯀꯣ ꯑꯩꯅ ꯁꯥꯔꯤꯁꯦ ꯑꯩꯅ ꯑꯍꯥꯟꯕꯅꯤ ꯁꯥꯏꯁꯦ
ꯑꯣ ꯐꯅꯦꯛꯇꯣ ꯄꯩꯁꯥꯅꯦ ꯁꯥꯕꯩꯒ ꯑꯗꯩ ꯍꯥꯏꯗꯤ ꯀꯌꯥꯝ ꯀꯌꯥꯝꯗꯤ ꯇꯣꯡꯉꯦ ꯍꯥꯏꯗꯤ ꯐꯤꯗꯤ ꯐꯤ ꯂꯩꯗꯣꯏ ꯀꯩꯅꯣ ꯂꯪ ꯂꯩꯗꯣꯏꯅꯤꯗꯅ ꯂꯪ ꯀꯩꯀꯩ ꯂꯩꯈꯤꯕꯤꯒ ꯂꯩꯈꯤꯕꯒ ꯂ‌ꯦꯝ ꯀꯌꯥꯝ ꯀꯌꯥꯝꯗꯤ ꯂꯦꯝꯃꯦ
ꯍꯥꯟꯗꯛꯀꯤꯁꯦꯀꯣ ꯅꯍꯥꯟ ꯏꯁꯀꯣꯂꯥꯔꯁꯤꯞꯀꯤ ꯄꯩꯁꯥ ꯃꯈꯩꯗꯨ ꯄꯨꯜꯂꯞꯅꯦꯕ ꯑꯩꯁꯤ ꯂꯩꯔꯤꯁꯦ
ꯎꯝ ꯂꯪ ꯀꯌꯥꯝꯅ‌ꯣꯕ ꯂꯩꯔꯤꯁꯤꯅ
ꯉꯥꯏꯈꯣꯀꯣ ꯀꯅꯥꯅꯣꯝ ꯐꯣꯟ ꯇꯧꯔꯛꯑ
ꯍꯣꯏ ꯍꯣꯏ
ꯍꯜꯂꯣ ꯍꯥꯎ ꯕꯕꯥ ꯍꯜꯂꯛꯇꯔꯤ ꯑꯥ ꯑꯣ ꯍꯣꯏ ꯍꯥꯏꯒ‌ꯦ ꯏꯇꯩ ꯍ‌ꯣꯏ ꯍꯜꯂꯛꯗꯣ ꯋꯥꯠꯂꯤꯕ꯭ꯔꯣ ꯎꯝ
ꯑꯥ꯫ ꯍꯜꯂꯣ꯫
ꯍꯥꯎ꯫
ꯑꯣꯗꯔ ꯃꯌꯥꯝꯁꯤꯅ ꯀꯣꯛ ꯀ ꯉꯥꯎꯋꯏꯗ ꯑꯩꯗꯤ꯫
ꯑꯣꯗꯔ ꯑꯃꯨꯛ ꯂꯥꯛꯁꯤꯟꯂꯛ ꯑꯕꯣ꯫
ꯑꯣꯗꯔ ꯍꯥꯏꯗꯤ ꯏꯃꯥꯒꯤ ꯑꯣꯗꯔ꯫
ꯏꯍꯦ꯫
ꯑꯗꯨ ꯇꯧꯔꯝꯃꯣ ꯑꯗꯨ ꯇꯧꯔꯝꯃꯣ꯫
ꯂꯪꯗꯣ ꯂꯪ ꯑꯥ ꯂꯩ꯫ ꯂꯪꯒ ꯑꯗꯩ ꯁꯨꯝ ꯁꯥꯈꯤꯕꯒꯤ ꯍꯥꯏ ꯂꯪꯅ ꯀꯌꯥꯃꯨꯛꯀꯤ ꯂꯩꯔꯀꯥꯟꯗ ꯐꯤ ꯑꯃ ꯂꯣꯏꯕꯗ ꯂꯪ ꯀꯌꯥꯅ ꯆꯪꯉ
ꯅꯍꯥꯟ ꯂꯪꯗꯣ ꯂꯤꯁꯤꯡ ꯇꯔꯦꯠ
ꯎꯝ꯫
ꯂꯨꯄꯥ ꯂꯨꯄꯥ ꯂꯤꯁꯤꯡ ꯃꯥꯄꯟꯒꯤ ꯆꯥꯡꯅꯦꯕ ꯂꯩꯔꯤꯁꯦ꯫
ꯀꯌꯥꯝ ꯁꯥꯔꯅꯤ꯫
ꯂꯤꯁꯤꯡ ꯃꯥꯄꯟꯒꯤ ꯆꯥꯡꯅꯦꯕ ꯂꯩꯔꯤꯗꯣ ꯑꯗꯨ ꯂꯤꯁꯤꯡ ꯇꯔꯥꯒ ꯇꯔꯨꯛ ꯂꯤꯁꯤꯡ ꯇꯔꯥ ꯇꯔꯨꯛꯃꯨꯛ꯫ ꯂꯤꯁꯤꯡ ꯇꯔꯥ ꯇꯔꯨꯛ ꯍꯥꯏꯁꯤ ꯑꯩꯒꯤ ꯁꯔꯨꯛꯄꯨꯗꯤ ꯂꯧꯊꯣꯛꯈ꯭ꯔꯦꯀꯣ ꯑꯩꯒꯤ ꯁꯔꯨꯛ ꯂꯧꯊꯣꯛꯇ꯭ꯔꯗꯤ ꯑꯃꯨꯛ ꯂꯤꯁꯤꯡ ꯇꯔꯥ ꯃꯥꯄꯟ ꯑꯗꯨꯃꯥꯏꯅ ꯑꯣꯏꯔꯛ
ꯍꯣꯏ ꯑꯩꯁꯨ ꯅꯪ ꯅꯪ ꯂꯩꯈꯤꯕꯒꯤ ꯃꯃꯟꯗꯣ꯫ ꯄꯣꯠ ꯂꯩꯒꯤꯕꯩ ꯃꯃꯜꯗꯨ ꯂꯣꯏ ꯂꯧꯊꯣꯛꯈ꯭ꯔꯒ ꯇꯥꯔ ꯇꯔꯨꯛ ꯃꯨꯛ
ꯅꯠꯇꯦ ꯅꯠꯇꯦ ꯄꯣꯠ ꯄꯣꯠꯁꯦ ꯄꯨꯜꯂꯞ ꯄꯨꯜꯂꯞꯅꯦ ꯑꯩꯅ ꯍꯥꯏꯁꯤ꯫ ꯑꯩꯅ ꯑꯩ ꯉꯥꯡꯉꯤꯁꯤ ꯑꯩ ꯑꯩ ꯉꯥꯡꯉꯤꯁꯤ ꯑꯩꯐꯥꯎꯃꯩ ꯒ꯭ꯌꯥꯟ ꯇꯥꯗ꯭ꯔꯦ꯫ ꯄꯣꯠ ꯂꯩꯈꯤꯕꯒꯤ ꯃꯃꯜꯁꯦ ꯂꯨꯄꯥ ꯂꯤꯁꯤꯡ ꯃꯥꯄꯟꯃꯨꯛ ꯑꯣꯏꯗꯣꯏꯅꯦꯕꯀꯣ꯫
ꯎꯝ꯫
ꯑꯗꯨꯒ ꯐꯪꯗꯣꯏꯁꯤꯅ ꯂꯨꯄꯥ ꯂꯤꯁꯤꯡ ꯇꯔꯥꯒ ꯃꯥꯄꯜ꯫ ꯇꯔꯥꯅꯤꯄꯥꯥꯟ ꯑꯗꯨꯃꯥꯏꯅ ꯐꯪꯗꯣꯏꯅꯦꯕ ꯀꯀꯥꯛ ꯇꯥꯒꯔꯒ꯫
ꯎꯝ꯫
ꯇꯔꯥꯅꯤꯄꯥꯜ ꯑꯗꯨꯃꯥꯏꯅ ꯐꯪꯉꯗꯤ꯫ ꯂꯨꯄꯥ ꯂꯤꯁꯤꯡ ꯃꯥꯄꯟꯃꯨꯛ ꯑꯗꯨꯃꯥꯏꯅ ꯂꯦꯝꯗꯣꯏꯕ ꯍꯥꯏꯗꯤ ꯇꯪꯈꯥꯏꯃꯨꯛ ꯂꯦꯝꯗꯣꯏꯕ꯫
ꯎꯍꯣ꯫
ꯗꯕꯜ ꯇꯪꯈꯥꯏ ꯅꯠꯇꯦ ꯗꯕꯜ꯫
ꯑꯣ ꯗꯕꯜ ꯗꯕꯜꯗꯅꯦꯕ
ꯑ ꯊꯨꯅ ꯁꯥꯕ ꯉꯝꯃꯗꯤꯅꯦ ꯊꯨꯅ ꯂꯣꯏꯗꯣꯏꯅꯦ꯫
ꯂꯨꯕ꯭ꯔꯥ ꯂꯥꯏꯕ꯭ꯔꯥ ꯑꯗꯨꯝ ꯑꯗꯨꯝ ꯆꯞ ꯃꯥꯟꯅꯕ꯭ꯔꯥ ꯑꯃꯨꯛ ꯑꯃꯨꯛ ꯁꯣꯏꯈꯤꯕꯒ ꯌꯥꯎꯕ꯭ꯔꯥ꯫
ꯂꯨꯗꯦꯗ ꯁꯨꯏꯒꯤꯕ ꯁꯣꯏꯕ ꯍꯥꯏꯕ ꯂꯩꯔꯤꯕꯅꯤ ꯀꯥꯔꯟ ꯆꯠꯄ ꯁꯣꯏꯔꯗꯤ ꯑꯗꯒꯤ
ꯑꯗꯣ ꯑꯃꯨꯛꯇꯪ ꯁꯣꯏꯈ꯭ꯔꯗꯤꯅꯦ ꯍꯦꯛꯇ ꯐꯔꯛ ꯇꯥꯕ ꯌꯥꯎꯕꯔꯁ ꯐꯤ ꯑꯃ ꯁꯣꯏ ꯄꯨꯡꯁꯣꯏ ꯁꯣꯏꯈꯤꯕꯒ ꯌꯥꯝ ꯑꯣ
ꯁꯦꯝꯗꯣꯛꯄ ꯌꯥꯏ ꯍꯥꯏꯁꯦ ꯑꯗꯨꯝ ꯎꯍꯧꯗ꯭ꯔꯗꯤ ꯁꯦꯝꯗꯣꯛ ꯄꯌꯥꯗ꯭ꯔꯦ ꯎꯍꯧꯔꯗꯤ ꯁꯦꯝꯗꯣꯛꯄ ꯌꯥꯏ꯫
ꯑꯣ ꯎꯕꯧꯗꯔꯗꯤ ꯑꯗꯨꯝ ꯊꯤꯒ꯭ꯔꯗꯣꯏꯅꯦꯕ ꯁꯣꯏꯈ꯭ꯔꯗꯣꯏꯅꯦꯕ ꯑꯁ꯫
ꯃꯤꯠ ꯁꯤꯡꯕ ꯃꯊꯧ ꯇꯥꯏ ꯋꯥꯔꯤꯁꯦ꯫
ꯋꯥꯏꯗ ꯇꯧꯔꯤꯁꯦ꯫ ꯅꯣꯏ ꯀꯩ ꯏꯟꯁꯥꯡ ꯊꯣꯡꯗꯣꯏꯅꯣ꯫
ꯈꯪꯗꯦꯅ ꯌꯦꯟꯁꯥꯡꯅꯤꯗ ꯀꯔꯤꯃꯧꯁꯨ ꯂꯩꯇꯦ ꯑꯩꯉꯣꯟꯗ ꯇꯧꯕꯤꯔꯝꯃꯤꯁꯤ꯫
ꯌꯦꯟꯇꯣꯛ ꯊꯣꯡꯖꯤꯟꯂꯨ ꯑꯍꯥꯎꯕ꯫
ꯑꯗꯨ ꯂꯩꯅꯤꯉꯥꯏ ꯄꯩꯁꯥꯗꯨꯅ ꯍꯦꯟꯅ ꯑꯃꯨꯛ ꯂꯩꯈꯤꯗ꯭ꯔꯦ꯫
ꯂꯩꯀꯥꯏꯗ ꯂꯩꯇ꯭ꯔꯣ ꯂꯩꯀꯥꯏ ꯈꯔ ꯆꯦꯟꯕ ꯈꯣꯠꯇꯛꯇ꯭ꯔꯣ
ꯃꯊꯥꯏ ꯃꯊꯥꯏ ꯌꯣꯡꯁꯕꯤꯗꯅꯦ ꯑꯩ ꯂꯩꯔꯤꯁꯦ
ꯎꯝ ꯎꯝ ꯎꯝ ꯁꯤꯖ ꯑꯖ ꯃꯝꯁꯤꯟꯒꯦ ꯍꯥꯏꯕ ꯈꯪꯍꯧꯗꯅ ꯍꯣꯏ ꯉꯍꯥꯛ ꯁꯥꯕꯁꯤꯗ ꯈꯪꯍꯧꯗꯦꯕ ꯑꯍ ꯐꯝꯃꯣ ꯍꯥꯏꯖꯕꯁ ꯌꯥꯝ ꯀꯨꯏꯗꯧꯣꯏꯇꯥꯔꯗꯤ ꯈꯟꯗ꯭ꯔꯦ ꯃꯤ ꯇꯔꯥ ꯇꯔꯥꯒ ꯍꯥꯏꯁꯦ ꯖꯔꯥ ꯃꯥꯡꯖꯤꯟꯒ
ꯆꯔ ꯆꯔꯗꯤ ꯂꯣꯏ
ꯄꯨꯡ ꯃꯤ ꯇꯔꯥ ꯇꯔꯥꯃꯉꯥꯥꯛꯇ ꯄꯨꯡ ꯑꯃꯒꯤ ꯆꯥꯡꯅꯦꯕ ꯄꯨꯡ ꯑꯃꯃꯝ ꯆꯥꯡꯅꯦꯕ ꯁꯥꯟꯅꯩꯁꯤ ꯅꯠꯇ꯭ꯔꯥ
ꯃꯉꯥꯔꯛ ꯑꯣꯏꯔꯕꯅꯤꯅ ꯄꯨꯡ ꯃꯤꯅꯤꯠ ꯇꯔꯥ ꯇꯔꯥ ꯀꯣꯏ ꯆ ꯅꯗ ꯇꯥꯏ ꯆꯍꯤ ꯑꯃꯅꯤ ꯂꯩꯔ ꯀꯣꯏ ꯆꯠꯁꯤ ꯍꯍ
ꯑ ꯆꯍꯤ ꯑꯃꯥ ꯑꯅꯤ ꯑꯃꯨꯛ ꯉꯥꯏꯒꯤꯗꯣꯏꯗꯣ ꯍꯣꯏꯁꯦ ꯄꯩꯁꯥꯒ ꯈꯔ ꯄꯥꯏꯔꯒꯀꯣ ꯄꯩꯁꯥ ꯄꯥꯏꯗꯁꯨ ꯃꯉꯥꯏꯗꯦ ꯅꯠꯇ ꯄꯩꯁꯥꯒ ꯄꯥꯏꯔꯒ ꯒꯥꯔꯤ ꯒꯥꯔꯤ ꯒꯥꯔꯤꯗꯪ ꯂꯩꯔꯗꯤ ꯅꯨꯡꯉꯥꯏꯗꯣꯏꯅꯤꯀꯣ
ꯑꯁꯦꯡꯕ ꯒꯥꯔꯤꯗꯨꯇꯪꯒ ꯂꯩꯔꯗꯤ ꯈꯪꯒꯗꯕꯅꯤ ꯅꯣꯏꯕꯥꯗ ꯑꯃ ꯂꯩꯍꯜꯂꯣ
ꯎꯝ ꯃꯤꯗ ꯁꯨꯝ ꯑꯩꯅ ꯈꯜꯂꯤꯁꯤꯦ ꯏꯁꯥꯒꯤ ꯄꯩꯁꯥ ꯇꯥꯟꯖꯔꯒ ꯒꯥꯔꯤ ꯑꯇꯪꯗꯤ ꯂꯩꯕꯕꯁꯤꯅ ꯑꯩ ꯍꯧꯖꯤꯛ ꯄꯥꯔꯤꯁꯦ ꯑꯇꯣꯞꯄ ꯀꯌꯥꯝ ꯄꯥꯗ ꯒꯥꯔꯤ ꯒꯥꯔꯤ ꯐꯣꯟ ꯋꯥꯔꯤ
ꯍꯦꯍꯦꯍꯦ
ꯂꯩꯍꯧꯕꯁꯤ ꯗ꯭ꯔꯦꯁ ꯑꯦꯁ ꯗ꯭ꯔꯦꯁ ꯋꯥꯠꯠꯇꯦ ꯗ꯭ꯔꯦꯁꯇꯤ ꯋꯥꯠꯄ ꯀ ꯌꯥꯗꯦ
ꯗ꯭ꯔꯦꯁꯨꯋꯥꯗꯤꯗꯦ
ꯁ ꯍꯧꯖꯤꯛꯇꯤ ꯗ꯭ꯔꯦꯁꯀ ꯂꯩꯔꯔꯣꯏ ꯇꯣꯡꯁꯤ ꯄꯩꯁꯥ ꯇꯣꯡꯖꯤꯜꯂꯒꯀꯣ
ꯎꯝ
ꯊꯝꯃꯒ ꯒꯥꯔꯤ ꯑꯝꯇꯪ ꯑꯩꯍ ꯒꯥꯔꯤ ꯑꯃ ꯂꯩꯍꯧꯕꯗꯤ ꯀꯥꯟꯅꯩꯗꯅ ꯀꯩꯅꯣꯝꯗ ꯊꯣꯛꯅꯤꯡꯗꯧ ꯀꯥꯟꯗꯁꯨ ꯁꯨ ꯒ ꯂꯩꯇꯕꯁꯨ ꯃꯤꯉꯣꯟꯗꯩ ꯍꯪꯉꯨ ꯍꯪꯗꯁꯨ ꯅꯨꯡꯉꯥꯏꯗꯦꯗꯅ ꯌꯥꯝꯅ
ꯍꯣꯏ
ꯑꯗꯨꯅ ꯒꯥꯔꯤ ꯑꯗꯨ ꯗꯔꯀꯥꯔ ꯑꯣꯏꯌꯦꯕ ꯌꯥꯝ ꯆꯥꯎꯕ ꯑꯆꯧꯕ ꯅꯠꯇ꯭ꯔꯁꯨ ꯑꯆꯧꯕ ꯑꯇꯥꯡꯕ ꯅꯠꯇ꯭ꯔꯁꯨ ꯃꯔꯛ ꯑꯗꯨꯝ ꯈꯔ ꯂꯥꯛ ꯑꯝꯇꯁꯨ ꯑꯗꯨꯝ ꯌꯥꯕꯤ ꯑ ꯃꯤ ꯃꯔꯤ ꯃꯉꯥꯗꯪ ꯆꯟꯕ ꯑꯃ
ꯑꯁꯥꯁꯦ ꯑꯩꯗꯤ
ꯑꯩꯍꯣꯏ ꯒꯥꯔꯤ ꯒꯥꯔꯤꯁꯤ ꯂꯥꯛ ꯀꯌꯥꯅꯣ ꯄꯤꯁꯤꯕꯣ
ꯈꯪꯗꯦꯅ꯫
ꯁꯣꯅ ꯂꯨꯄꯥ ꯂꯤꯁꯤꯡ ꯑꯃ ꯑꯅꯤꯒꯤ ꯁꯨꯛ ꯌꯥꯝ ꯋꯥꯏ ꯅꯪ ꯆꯞ ꯆꯥꯔꯦ
ꯃꯂ
ꯍꯥꯎꯕꯣ
ꯑꯩꯗꯤ ꯂꯣꯏꯕꯩ ꯃꯇꯝ ꯑꯣꯏꯔꯦ ꯆꯞ ꯆꯥꯔꯦ ꯃꯤꯅꯤ ꯀꯌꯥ ꯂꯩꯔꯤ ꯌꯦꯡꯒꯦ ꯀꯌꯥ ꯆꯠꯈ꯭ꯔꯦ ꯋꯥꯇ꯭ꯔꯦ ꯋꯥꯇ꯭ꯔꯦ ꯃꯤꯅꯤꯠ꯫
ꯋꯥꯠꯇ꯭ꯔꯕ ꯑꯩ ꯁꯨꯝ ꯏ ꯇꯝ ꯇꯝ ꯆꯂꯤ
ꯇꯝ ꯇꯞ ꯆꯠꯈꯤꯒꯅꯨ ꯂꯣꯏꯗꯣꯏꯔꯦ ꯃꯤꯅꯤꯠ ꯃꯥꯄꯜ ꯁꯨꯔꯝꯃꯅꯤ꯫ ꯍꯤꯍꯤ ꯑꯃꯨꯛ ꯄꯠ ꯇꯠꯈꯤꯅꯤ
ꯆꯠꯄ ꯍꯥꯏꯗꯤ ꯀꯩꯅꯣꯔꯣꯝꯗꯅꯤ ꯅꯦꯠ ꯐꯪꯕꯔꯣꯝꯗꯅꯤ
ꯎꯝ ꯑꯩꯕꯨꯗꯤ ꯁꯨꯃꯥꯡꯗ ꯍꯪꯒꯠ ꯍꯟꯗ ꯍꯟꯒꯠ ꯍꯟꯗꯥꯅꯤ ꯆꯠꯂꯤꯁꯦ
ꯑꯗꯨꯝ ꯐꯩ ꯋꯥꯛꯀꯤꯡ ꯋꯥꯛꯀꯤꯡ ꯑꯣꯏꯅ꯫
ꯃꯅꯤ
ꯋꯥ ꯑꯁ ꯇꯃꯣ ꯑꯣꯀꯥꯟ ꯍ
ꯑꯩꯒꯤ ꯏꯃꯥꯒꯤ ꯃꯆꯥ ꯃꯁꯨ ꯃꯌꯥꯝ ꯍꯥꯏꯅ ꯈꯣꯡꯉꯤꯕꯅ ꯒ꯭ꯌꯥꯟ ꯉꯥꯡꯉꯛꯑꯣ ꯑꯩꯁꯤ ꯀꯅꯥ ꯀꯅꯥꯅꯣ ꯋꯥꯔꯤ ꯁꯥꯟꯅꯩꯗꯣꯏꯁꯦ꯫
ꯂꯥꯏꯗꯕꯅꯤ ꯁ ꯂꯥꯏꯗꯒꯅꯤ ꯁꯥꯟꯅꯗꯣꯏꯔꯥ ꯁꯥꯟꯅ ꯂꯣꯏꯒꯦꯕꯃꯥꯒ ꯁ ꯀꯌꯥ ꯁꯥꯟꯅ ꯁꯥꯟꯅꯈ꯭ꯔꯦ
ꯑꯅꯤꯔꯛ꯫
ꯑꯣ ꯑꯩꯒ ꯑꯩꯅ ꯉꯥꯛꯇꯪ ꯔꯦꯁ ꯇꯧꯉꯩꯗ ꯃꯥ ꯁꯥꯟꯅꯍꯧꯔꯝꯃꯁꯨ ꯌꯥꯏ ꯃꯥ ꯍꯥꯡꯉꯗꯤꯀꯣ ꯅꯪꯒ꯫
ꯑꯪ ꯃꯥ ꯍꯥꯡꯉꯗꯤ ꯁꯥꯟꯅꯗꯣꯏ
ꯊꯝꯅ ꯂꯝ ꯃꯈ ꯐꯦ ꯀꯨꯏꯅꯗꯟꯅꯅꯕ
ꯑ
ꯃꯥ ꯃꯥꯥꯏ ꯁꯥꯟꯅꯈ꯭ꯔꯕꯣ
ꯀꯥꯟꯅꯗꯣꯏꯁꯦ
ꯃꯤ ꯈꯪꯗꯦ ꯑꯗꯨꯝ ꯌꯥꯔꯤ ꯀꯩ ꯁꯥꯟꯅꯧ꯫
ꯉꯁꯤꯅꯁꯨ ꯂꯣꯏꯔꯕ ꯑꯗꯨꯒ
ꯅꯝꯌꯥꯔꯗꯦ ꯑꯗꯣ ꯂꯣꯏꯕ ꯍꯥꯏꯗꯣ ꯑꯃꯨꯛ ꯂꯥꯛꯈꯤꯅꯤ ꯍꯥꯏꯗꯤ ꯍꯟꯗꯛ ꯍꯥꯏꯗꯤ ꯂꯣꯏꯈꯤꯕ ꯍꯥꯏꯕꯗꯨꯗꯤ ꯅꯍꯥꯟ ꯇ꯭ꯔꯥꯟꯁꯃꯤꯁꯟꯒꯤ ꯉꯁꯤꯅ ꯂꯣꯏꯔꯅꯤ ꯍꯥꯏꯔꯒ ꯇꯧꯁꯤꯟꯅꯍꯧꯂꯣ ꯍꯥꯏꯌꯦꯕꯀꯣ ꯑꯗꯨꯒ ꯑꯃꯨꯛ ꯃꯊꯪꯒꯤ ꯑꯃꯨꯛ ꯅꯨꯠ ꯅꯤꯅꯤ ꯍꯨꯝꯅꯤ ꯂꯩꯔꯒꯅꯦ ꯑꯃꯨꯛ ꯑꯅꯧꯕ ꯑꯃꯨꯛ ꯂꯥꯛꯄ ꯑꯗꯨꯅꯦꯕ ꯑꯗꯨꯅꯅꯦ ꯑꯗꯨꯝ
ꯑꯣ ꯑꯣ ꯑꯗꯨꯀꯥꯟꯗꯅꯦꯀꯣ ꯑꯩꯈꯣꯏ ꯏ ꯕꯥꯅꯤꯁꯤ ꯁꯥꯟꯅꯈ꯭ꯔꯦꯗꯅ ꯋꯥꯔꯤ
ꯎꯝ
ꯑꯁꯤ ꯑꯃꯨꯛꯀ ꯁꯥꯟꯅꯕ ꯌꯥꯗꯣ ꯅꯠꯇ
ꯌꯥꯔꯗꯣꯏꯅꯦ ꯌꯥꯗꯣꯏꯅꯦ ꯑꯃꯃꯨꯛ ꯅꯧꯅ ꯑꯃꯨꯛ ꯂꯥꯛ ꯑꯗꯨꯃꯥꯏꯅ ꯌꯥꯗꯣꯏꯅꯦ ꯑꯗꯨ ꯑꯗꯨꯗꯤ ꯌꯥꯏꯗꯅ ꯑꯗꯨꯅ ꯍꯟꯗꯛ ꯂꯣꯏꯔꯁꯨ ꯑꯇꯣꯞꯄ ꯅꯪ ꯑꯗꯨ ꯇꯩꯅꯉꯩꯗ ꯇ꯭ꯔꯥꯟꯁꯀ꯭ꯔꯤꯞꯁꯟꯒꯤꯗꯨꯣ ꯂꯩꯔꯗꯤ ꯇꯧꯁꯤꯜꯍꯧꯕ ꯐ꯭ꯔꯤꯗ ꯂꯩꯔꯗꯤ ꯃꯇꯝ ꯅꯣꯡ ꯅꯤꯅꯤ ꯉꯥꯏꯔꯗꯤ ꯎ
ꯈꯪꯗ꯭ꯔꯦꯗ ꯇꯧꯔꯤꯁꯤ ꯀꯣꯛꯄꯨ ꯉꯥꯎꯏꯗ
ꯋꯥꯔꯤꯁꯤ ꯁꯤꯒꯤ ꯇꯥꯛꯅꯕꯩ ꯋꯥꯔꯤ ꯑꯃꯨꯛ ꯇꯥꯁꯤꯟꯗ꯭ꯔꯦ ꯋꯥꯔꯤ ꯂꯩꯒꯗ꯭ꯔꯕꯩ
ꯇꯥꯛꯅꯗ꯭ꯔꯗꯤ ꯀꯔꯝꯅ ꯈꯪꯒꯅꯤ꯫
ꯎꯝ ꯑꯃꯗꯣ ꯍꯪꯉꯝꯃꯣ ꯑꯃꯗꯣ ꯍꯪꯉꯝꯃꯣ ꯋꯥꯔꯤ ꯁꯥꯟꯅꯕꯗꯣ ꯃꯇꯝ ꯐꯪꯉꯥꯅꯤ ꯁꯥꯟꯅꯁꯤꯜꯂꯝꯃꯣ ꯍꯣꯔꯦꯟ꯫ ꯎ ꯀꯨꯏꯅꯗꯅꯕ ꯃꯥꯏꯁꯤꯅ ꯑꯩꯒ ꯑꯃꯨꯔꯛ ꯁꯥꯟꯅꯈ꯭ꯔꯕꯅꯤ ꯃꯥꯏ ꯑꯃꯛ ꯑꯃꯛ ꯑꯗꯨꯗꯤꯩ ꯍꯦꯟꯅ ꯇꯧꯈꯤꯗ꯭ꯔꯦ ꯑꯃꯨꯛ ꯊꯕꯛ ꯆꯤꯟꯅꯖ ꯃꯆꯝ ꯐꯪꯅꯁꯤ
ꯏꯃꯥꯁꯤ
ꯃꯥꯗꯤ ꯃꯥꯗꯤ ꯅꯪꯉꯣꯟꯗ ꯀꯌꯥꯔꯛ ꯇꯧꯔꯛꯈ꯭ꯔꯒꯦ꯫
ꯃꯥꯒ ꯏꯒꯅꯦ ꯐꯣꯟ ꯑꯦ ꯃꯥꯅ ꯇꯧꯔꯛꯄꯁꯦ ꯑꯩꯅ ꯍꯦꯛꯇ ꯄꯥꯏꯕ ꯌꯥꯗꯕ
ꯑꯣ ꯑꯣ
ꯀꯔꯤꯒꯤꯅꯣ ꯈꯪꯗꯦ ꯍꯥꯏꯕ ꯑꯩꯉꯣꯟꯗ ꯂꯥꯛꯇꯕ ꯑꯩꯅ ꯄꯥꯏ ꯌꯥꯗꯕ ꯅꯠꯇꯦ
ꯃꯥꯏ ꯑꯗꯨꯝ ꯇꯧꯕꯅꯤ ꯃꯃꯥꯡ ꯃꯛ ꯃꯥꯅ ꯇꯧ ꯀꯥꯟꯗꯁꯨ ꯇꯧ ꯌꯥꯗꯦ ꯑꯝꯇꯣ ꯃꯥꯏꯗꯣ ꯈꯤꯇꯪ ꯕꯦꯔꯥꯕꯕꯦꯔꯤ ꯂꯩꯕꯅꯦꯕ
ꯎꯝ
ꯑꯗꯨ ꯌꯥꯗꯦ ꯈꯣꯠꯇꯦ ꯑꯃꯨꯛ ꯇꯧꯒꯅꯤ
ꯃꯤꯅꯤꯠ ꯌꯦꯡꯕꯗꯁꯨ ꯁꯤꯗꯣꯔꯦꯀꯣ
ꯇꯥꯗꯔꯦ
ꯂꯣꯏꯗꯣꯏꯔꯦ ꯂꯣꯏꯗꯣꯏꯣꯔꯦ
ꯎꯝ ꯊꯕꯛꯀ ꯂꯣꯏꯁꯤꯜꯂꯒꯅꯦ ꯉꯥꯏꯔꯒꯦ ꯑꯃꯨꯛꯀꯣ ꯆꯁꯤ ꯇꯧꯔꯛ ꯇ
ꯊꯕꯛ ꯀꯥꯡꯁꯤꯗ ꯉꯥꯏ
ꯊꯪꯕꯤꯗꯗꯤ ꯀꯨꯏꯔꯔꯣꯏ ꯃꯗꯤꯞ ꯃꯍꯥꯛꯥꯛ ꯄꯨꯡꯈꯥꯏ ꯑꯃꯃꯨꯛ ꯄꯨꯡꯈꯥꯏ ꯑꯃ ꯈꯤꯇꯪ ꯍꯦꯟꯗꯣꯏ ꯆꯥꯗꯣꯏꯅ
ꯑꯥ ꯃꯤꯅꯤ ꯐꯣꯔꯇꯤ